ꯇꯥꯕ꯭ꯔꯣ
ꯍꯣ ꯇꯥꯌꯦ
ꯑꯣ ꯇꯥꯔꯗꯤ ꯐꯔꯦ
ꯑꯣ ꯑꯗꯨꯗꯤ ꯋꯥꯔꯤ ꯅꯨꯡꯉꯥꯏꯕ ꯑꯃ ꯁꯥꯗꯣꯛꯁꯤꯀꯣ
ꯑꯧ ꯅꯪ ꯑꯣꯏ ꯁꯥꯔꯛ ꯑꯣ
ꯑꯩꯅ ꯁꯥꯗꯣꯏꯕ ꯑꯣ ꯁꯤꯁꯇꯔꯗꯤ ꯈꯨꯝꯃꯣꯏꯗ꯭ꯔꯣ ꯍꯥꯏꯁꯤꯕꯣ
ꯑꯩꯅ ꯈꯨꯝꯕꯤꯔꯒꯦ ꯑꯥꯕꯨꯡꯅꯣ
ꯑꯧ ꯏꯆꯦ ꯑꯣꯏꯕꯅꯤꯅ ꯈꯣꯏꯗꯣ ꯍ ꯑꯗꯨꯝ ꯁꯥꯖꯒꯦ ꯌꯥꯅꯤ
ꯀꯤꯗꯧꯔꯤꯅꯣ
ꯑꯑꯁ ꯀꯩꯁꯨ ꯊꯣꯏꯗꯣꯛꯄꯗꯤ ꯇꯧꯗꯦ ꯁꯤꯁꯇꯔ ꯄꯣꯊꯥꯔꯝꯕꯅꯦ ꯍꯥꯏ ꯇꯔꯦꯀꯣ ꯅꯨꯡꯁꯥ ꯈꯔ ꯁꯥꯕꯒꯤ ꯌꯥꯛꯄꯒꯤ
ꯑꯁ ꯅꯣꯏ ꯂꯝꯁꯦ ꯂꯝ ꯅꯨꯡꯁ ꯌꯥꯝ ꯁꯥꯏ
ꯑꯁ ꯑꯣ ꯑꯗꯨꯗꯤ ꯅ ꯁꯤꯖꯔꯣꯏꯗꯤ ꯅꯣꯡ ꯌꯥꯝ ꯆꯨꯔꯝꯃꯅꯤ ꯑꯗꯨꯗꯤ ꯅ ꯍꯥꯏ ꯈꯜꯂꯤꯁꯤ ꯅꯗꯤ ꯆꯨꯕ ꯃꯥꯜꯂꯤ ꯅꯣꯡ ꯃꯈꯣꯟ ꯇꯥꯏꯌꯦ
ꯍꯩꯁ ꯅꯣꯏꯅꯆꯦꯔꯣ ꯑꯩꯁꯦ ꯍꯥ
ꯅꯣꯏ ꯁꯣꯏꯔꯦ ꯏꯆꯦꯗꯒꯤ ꯀꯔꯤ ꯁꯤꯁꯇꯔꯗꯒꯤ ꯂꯣꯏ ꯌꯥꯎꯔꯦ ꯍꯥꯏꯇꯥꯔꯦ ꯑꯟꯇꯤꯕꯨ ꯌꯥꯎꯔꯦ ꯍꯥꯏꯇꯥꯔꯦ
ꯏꯁ ꯂꯣꯏꯔꯦꯍꯦ
ꯑꯣ ꯑꯗꯨ ꯁꯤꯁꯇꯔꯗꯤ ꯀꯩꯗꯧꯔꯝꯕꯅꯣ
ꯑꯩꯁꯨ ꯍꯤꯞꯂꯝꯕꯅꯦ
ꯑꯣ ꯆꯞ ꯃꯥꯟꯅꯔꯦ ꯗ꯭ꯔꯣ ꯆꯠꯂꯦꯀꯣ ꯑꯗꯨꯗꯤ
ꯑꯣ
ꯀꯩ ꯃꯊꯦꯜ ꯇꯧꯔꯒꯦ ꯉꯁꯤꯒꯤꯗꯤ ꯑꯍꯥꯎꯕ ꯆꯥꯕ꯭ꯔꯣ ꯍꯥꯎ ꯇꯞꯄ ꯆꯥꯕ꯭ꯔꯣ ꯁꯧꯒ꯭ꯔꯤ ꯑꯁ ꯑꯗꯨꯅ ꯌꯥꯝ ꯊꯤ ꯍꯥꯎꯕꯅꯤꯍꯦ
ꯍꯥꯎꯕꯒ ꯆꯥꯕ ꯐꯪꯗ꯭ꯔꯦꯗ
ꯀꯩꯒꯤ
ꯄꯩꯁꯥ ꯂꯩꯇꯥꯕꯒꯤ
ꯑꯣ ꯔꯤꯁ ꯑꯣꯏꯗ꯭ꯔꯤꯕ ꯍꯥꯏꯁꯤꯕꯣ ꯁꯤꯁꯇꯔ ꯍꯣꯏ
ꯅꯪ ꯂꯧꯕꯤꯒꯦꯔꯣ
ꯅꯠꯇꯦꯍꯦ ꯑꯈꯣꯏ ꯃꯤꯂꯤꯅꯤꯌꯔ ꯑꯣꯏꯗ꯭ꯔꯤꯕ ꯍꯥꯏꯒꯦ ꯇꯧꯕꯅꯤꯗ ꯁꯤꯁ
ꯑꯁ ꯇꯧꯗ꯭ꯔꯤꯗ ꯀꯗꯥꯏꯗꯒꯤ
ꯑꯣ ꯍꯣ ꯍꯣꯏ ꯑꯗꯨꯗꯤ ꯅꯤꯂꯤꯅꯌꯔ ꯑꯣꯏꯔꯝꯗꯧ ꯃꯥꯜꯂꯦ ꯑꯗꯨꯗꯤ ꯍꯨꯖꯤꯛꯀꯥꯟꯁꯦ ꯅꯤꯂꯤꯅꯤꯌꯔ ꯑꯣꯏꯔꯦ
ꯍ ꯑꯗ
ꯀꯩꯁ ꯀꯩ ꯆꯥꯅꯤꯡꯅꯤꯒꯦ ꯁꯤꯇꯔꯕꯣ
ꯊꯕꯛ ꯇꯧꯕꯔꯣ ꯅꯪ ꯍꯧꯖꯤꯛ
ꯊꯕꯛꯇꯤ ꯑꯗꯨꯝ ꯇꯧꯏ ꯀꯔꯝꯕ ꯊꯕꯛꯅꯣ ꯁꯤꯁꯇꯔꯅ ꯍꯥꯏꯅꯤꯡꯉꯤꯁꯦ
ꯀꯔꯤ ꯃꯈꯣꯟꯅꯣ ꯇꯥꯏꯌꯦꯕ
ꯎꯝ ꯀꯦꯝ ꯇꯧꯗꯦꯗ ꯁꯤꯁꯇꯔ
ꯇꯨꯃꯤꯟꯅ ꯐꯝꯗꯕ ꯃꯥꯜꯂꯦ ꯅꯪ
ꯀꯩꯝ ꯇꯧꯗꯦ ꯀꯩꯝ ꯑꯥ
ꯌꯥꯝ ꯂꯦꯡꯗꯕ ꯃꯥꯜꯂꯦ
ꯑꯣ ꯂꯦꯡꯉꯔꯣꯏ ꯂꯦꯡꯉꯔꯣꯏ ꯁꯤꯁꯇꯔꯅ ꯅꯨꯡꯉꯥꯏꯇ꯭ꯔꯒꯗꯤ ꯑꯩ ꯇꯧꯖꯔꯔꯣꯏ
ꯍꯩꯁ ꯖꯠꯅꯦꯍꯦ ꯅꯪꯁꯨ ꯁꯨꯝ
ꯀꯩ ꯀꯩꯀꯩ ꯆꯥꯅꯤꯡꯉꯦ ꯍꯥꯏꯕꯅꯣ ꯁꯤꯁꯇꯔ ꯑꯝꯇ ꯁꯦꯡꯅ ꯍꯥꯏꯕꯤꯌꯨꯅꯦ
ꯏꯁ ꯂꯧꯁꯨ ꯂꯧꯕꯤꯔꯣꯏꯗꯕꯗ
ꯀꯩꯅꯣ ꯍꯥꯏꯁꯤꯕꯣ ꯑꯩꯗꯤ ꯆꯥꯅꯤꯡꯕ ꯍꯪꯕꯅꯦ ꯀꯩ ꯂꯧ ꯍꯥꯏꯅꯣ ꯁꯥ ꯂꯧ ꯍꯥꯏꯔꯣ
ꯂꯧ ꯕꯤꯒꯗꯕ ꯃꯥꯂꯦ ꯍꯩꯂꯛꯄꯁꯦ
ꯑꯩ ꯀꯩꯝ ꯂꯧꯖꯔꯣꯏꯀꯣ ꯁꯤꯁꯇꯔ ꯑꯩꯗꯤ ꯄꯤꯖꯒꯦ ꯍꯥꯏꯕꯅꯤꯀꯣ ꯁꯤꯁꯇꯔꯅ ꯆꯥꯅꯤꯡꯕ ꯍꯥꯏꯒꯗꯧꯕ
ꯑꯉꯛꯄꯅꯤꯍꯦ ꯅꯪꯁꯨ ꯅꯊꯟꯗ ꯂꯩꯕ꯭ꯔꯣ ꯍꯧꯖꯤꯛꯇꯤ
ꯎꯝ ꯏꯊꯟꯗ ꯉꯥꯛꯇꯅꯦ ꯑꯩ ꯀꯅꯥꯝꯇꯒ ꯂꯩꯃꯤꯟꯅꯗꯦ ꯑꯦ ꯋꯥꯔꯤ ꯁꯥꯔꯒꯕꯨ ꯁꯤꯁꯇꯔ ꯃꯤ ꯌꯥꯎꯔ ꯀꯃꯥꯏ ꯋꯥꯔꯤ ꯁꯥꯗꯣꯏꯅꯣ
ꯆꯠꯄꯦꯍꯦ ꯌꯨꯝꯗ ꯂꯩꯃꯤꯟꯅꯕꯗꯣ ꯍꯪꯕꯅꯦ ꯑꯩꯗꯤ
ꯑꯣ ꯑꯗꯨ ꯁꯦꯡꯅ ꯑꯗꯨꯃꯥꯢ ꯍꯥꯏꯔ ꯂꯣꯏꯔꯦ ꯃꯤ ꯀꯌꯥ ꯂꯩꯒꯦ ꯈꯣꯠꯀꯦꯅ ꯁꯤꯁꯇꯔꯅ ꯍꯥꯏꯗꯤ ꯍꯥꯏꯗꯦ ꯫
ꯏꯁ ꯑꯩ ꯍꯥꯏꯔꯤꯁꯤꯗꯤ ꯍꯥꯏꯕꯒ ꯆꯞ ꯃꯥꯟꯅꯔꯕꯅꯤ
ꯃꯥꯟꯅꯗꯤꯍꯦ ꯑꯗꯨꯗꯤ ꯀꯥꯏꯗꯣꯏꯅꯣ ꯀꯅꯥ ꯀꯅꯥ ꯂꯩꯒꯦꯗꯤ ꯢꯊꯥꯟꯗ ꯂꯩ ꯍꯥꯏꯇꯥꯕꯅꯤ ꯍꯧꯖꯤꯛꯄꯨꯗꯤ ꯏꯊꯟꯗ ꯂꯩꯕꯅꯤꯅ
ꯑꯝ ꯅꯪ ꯈꯨꯁꯤ ꯇꯧꯔꯣ ꯑꯗꯨꯗꯤ
ꯌꯦꯁ ꯗꯦꯃꯣꯀ꯭ꯔꯦꯁꯤꯅꯤ ꯀꯩꯅꯣ ꯁꯤꯁꯇꯔ ꯈꯔ ꯇꯧꯅꯗ꯭ꯔꯗꯤ ꯀꯩꯅꯣ꯫
ꯋꯥꯗꯣ ꯇꯞꯅ ꯇꯞꯅ ꯉꯥꯡꯉꯣ
ꯑꯣ ꯅꯥ ꯁꯦꯒꯥꯏꯒꯦ ꯇꯧꯕ꯭ꯔꯥ
ꯌꯥꯝ ꯅꯣꯛꯅꯤꯡꯉꯦ
ꯁꯤꯁꯇꯔꯕꯨ ꯍꯧꯖꯤꯛꯀꯥꯟꯁꯤꯕꯨ ꯀꯃꯥꯏ ꯀꯃꯥꯏ ꯇꯧꯕꯤꯔꯤꯒꯦ ꯅꯨꯡꯉꯥꯏꯔꯤꯕ꯭ꯔꯣ ꯅꯠ ꯅꯠꯇ꯭ꯔꯒ ꯅꯨꯡꯉꯥꯏꯇꯕ꯭ꯔꯣ ꯑꯩꯕꯨꯗꯤ ꯅꯨꯡꯉꯥꯏꯔꯤ
ꯑꯝ
ꯑꯣ ꯀꯔꯝꯕ ꯃꯑꯣꯡꯗꯅꯣ ꯅꯨꯡꯁꯥ ꯁꯥꯕꯒꯤ ꯅꯨꯡꯉꯥꯏꯔꯣ ꯅꯠꯇ꯭ꯔ ꯅꯣꯡ ꯆꯨꯕꯒꯤ ꯅꯨꯡꯉꯥꯏꯔꯣ
ꯑꯅꯤꯃꯛ ꯄꯨꯜꯂꯦꯗ
ꯑꯣ ꯑꯣ ꯑꯅꯤꯃꯛ ꯄꯨꯜꯂꯦꯕ ꯑꯗꯨꯗꯤ ꯂꯣꯏ ꯁꯨꯔꯦꯕ ꯅꯠꯇ꯭ꯔꯥ
ꯎꯝ
ꯁꯤꯁꯇꯔꯗꯤ ꯋꯥꯔꯜ ꯀꯞꯀ ꯌꯦꯡꯗ꯭ꯔꯣ
ꯌꯦꯡꯗꯦ
ꯑꯦ ꯀꯩꯅꯣ ꯍꯥꯏꯁꯤ ꯃꯤ ꯃꯤ ꯂꯣꯏ ꯌꯦꯡꯅꯔꯒ ꯁꯤꯁꯇꯔꯅ ꯀꯔꯝꯅ ꯌꯦꯡꯍꯧꯗ꯭ꯔꯤꯕ
ꯌꯦꯡꯅꯤꯡꯗꯕ
ꯑꯣ ꯑꯗꯨꯗꯤ ꯁꯤꯁꯇꯔꯅ ꯌꯦꯡꯉꯝꯗꯣꯏꯁꯦ ꯑꯩ ꯈꯟꯕꯗ ꯀꯦꯞꯄꯣꯞ ꯍꯥ
ꯂꯩꯇꯦ ꯑꯗꯨꯒꯨꯝꯕꯗꯨ
ꯑꯣ ꯍꯣꯏ ꯑꯗꯨꯗꯤ ꯁꯤꯁꯇꯔꯅ ꯌꯦꯡꯉꯝꯗꯣꯏꯁꯤ ꯑꯩ ꯈꯪꯉꯦ ꯀꯦꯄꯣꯞ ꯒꯨꯝꯕ ꯌꯦꯡꯉꯝꯗꯧ ꯃꯥꯜꯂꯦ ꯑꯗꯨꯗꯤ ꯆꯨꯝꯕ꯭ꯔꯣ
ꯆꯜꯂꯣ ꯑꯗ ꯅꯪꯗꯤ ꯌꯦꯡꯕ꯭ꯔꯣ ꯀꯔꯤꯁꯨ ꯌꯦꯡꯗꯦ ꯑꯩꯗꯤ ꯋꯥꯔꯤ ꯇꯥꯔꯒ ꯂꯩꯕꯅꯦ
ꯑꯣ ꯁꯤꯁꯇꯔꯅꯒ ꯌꯦꯡꯉꯝꯒꯗꯕ ꯑꯃꯗꯤ ꯂꯩ ꯈꯪꯉꯦ
ꯁꯦꯔꯥꯟ ꯇꯨꯔꯥꯟ ꯇꯥꯏ ꯐꯨꯡꯒꯥ ꯋꯥꯔꯤꯒꯨꯝꯕ
ꯑꯣ ꯑꯁ ꯑꯗꯨꯗꯤ ꯌꯥꯝꯅ ꯊꯥꯏꯅꯒꯤ ꯀꯩꯅꯣ ꯋꯥꯔꯤ ꯅꯨꯡꯉꯥꯏ ꯅꯨꯡꯉꯥꯏꯕ ꯇꯥꯕꯤꯅꯦ ꯍꯣꯏꯗ ꯁꯤꯁꯇꯒꯤ ꯑꯄꯥꯝꯕꯅꯤ ꯇꯥꯊꯣꯛꯀꯗꯕꯅꯤ
ꯎꯝ ꯑꯩꯈꯣꯏꯅ ꯇꯥꯕꯤꯗ꯭ꯔꯗꯤ
ꯃꯥꯅꯦ ꯃꯥꯅꯤꯁꯤ ꯍꯣꯏ ꯁꯤꯁꯇꯔ ꯍꯣꯏ ꯀꯩꯅꯣ ꯆꯤꯡꯉꯦꯀꯣ ꯑꯍꯟꯒꯤ ꯂꯛꯇ ꯆꯤꯡꯉꯦ ꯋꯥꯔꯤ ꯋꯥꯇꯥꯏ ꯑꯔꯤꯕꯤ ꯇꯥꯔꯕꯅꯤꯅ
ꯑꯣ ꯑꯍꯥꯟꯅꯦ ꯑꯩꯗꯤ
ꯍ ꯃꯥꯅꯤ ꯍꯥꯏꯗꯤ ꯈꯣꯟꯖꯦꯜꯁꯨ ꯍꯟ ꯌꯥꯝ ꯃꯥꯜꯂꯦ ꯋꯥꯏ ꯁꯥꯟꯅꯕ ꯀꯥꯟꯗꯀꯣ ꯂꯩꯔꯝꯒꯗꯧ ꯃꯥꯜꯂꯦ ꯑꯩ ꯈꯟꯕꯗ ꯊꯥꯔꯇꯤꯒ ꯐꯣꯔꯇꯤ ꯁ꯭ꯋꯥꯏ ꯂꯩꯔꯝꯗꯧ ꯃꯥꯜꯂꯦ
ꯑꯥ ꯌꯥꯡꯈꯩ ꯍꯦꯜꯂꯦ
ꯑꯣ ꯌꯥꯡꯈꯩ ꯍꯦꯜꯂꯦ ꯑꯣꯁ ꯑꯗꯨꯗꯤ ꯌꯥꯝ ꯂꯤꯒꯔꯦꯅꯦ ꯑꯗꯨꯗꯤ ꯁꯤꯁꯇꯔꯒ ꯀꯧꯒꯗꯧꯅꯦ ꯇꯦꯅꯦ ꯃꯣꯝ ꯃꯣꯝ ꯀꯧꯕ ꯌꯥꯔꯅꯤ ꯑꯗꯨꯗꯤ ꯑꯩ ꯈꯟꯕꯗ
ꯀꯧꯑꯣ ꯑꯗꯨꯁꯨ
ꯅꯠꯇ꯭ꯔꯒꯅ ꯀꯩꯅꯣ ꯀꯧꯁꯤꯔꯣ ꯒ꯭ꯔꯥꯟ ꯃꯥꯗꯔꯒꯨꯝꯕ ꯀꯧꯁꯤꯔꯥ
ꯎꯝ ꯅꯪꯅ ꯇꯧꯅꯤꯡꯕ ꯍꯦꯛꯇ ꯇꯧ
ꯑꯣ ꯍꯣꯏ ꯀꯧꯔꯒꯦ ꯑꯗꯨꯗꯤ ꯑꯩꯈꯣꯏꯒꯤ ꯒ꯭ꯔꯥꯟ ꯃꯥꯗꯔ ꯀꯧꯇꯥꯝꯅꯦ ꯈꯔ ꯑꯦ ꯑꯩꯈꯣꯏꯗꯤ ꯀꯩꯅꯣꯅꯦꯍꯦ ꯌꯥꯝ ꯌꯥꯝ ꯊꯤ ꯌꯪ ꯑꯣꯏꯔꯤ ꯗ ꯀꯥꯏꯔꯗꯅꯣ ꯁꯨꯃꯥꯏꯅ ꯍꯥꯏꯕꯤꯒꯅꯨ
ꯅꯆꯥꯑ ꯂꯩꯔꯝꯃꯅꯤ ꯅꯪꯗꯤ
ꯁꯤꯁꯇꯔ ꯋꯥꯈꯜꯗ ꯌꯥꯝ ꯂꯥꯟꯅ ꯆꯠꯈ꯭ꯔꯦ ꯑꯩꯗꯤ ꯌꯥꯝ ꯏꯁꯇꯤꯜꯂꯤ ꯌꯪꯅꯤ ꯍꯥꯏꯇꯥꯔꯦ ꯑꯩꯗꯤ
ꯌꯥꯝ ꯅꯍꯥ ꯑꯣꯏꯅꯤꯡꯕ ꯃꯥꯜꯂꯦꯀꯣ ꯅꯪꯒꯤꯁꯦ
ꯅꯍꯥ ꯑꯣꯏꯔꯤꯕꯩꯅꯦ ꯑꯣꯏꯅꯤꯡꯕ ꯅꯠꯇꯦ ꯑꯣꯏꯔꯤꯕꯅꯦ ꯑꯗꯨꯅꯅꯤ ꯅꯍꯥꯒꯤ ꯋꯥꯉꯥꯡꯉꯤꯖꯦ
ꯑꯣꯏꯔꯝꯗꯧ ꯃꯥꯥꯜꯂꯦ ꯑꯩꯒꯤ ꯋꯥꯈꯜꯗ
ꯍꯣꯏ ꯅꯍꯥ ꯑꯗꯨꯝ ꯑꯣꯏꯗ ꯁꯤꯁꯇꯔ ꯑꯗꯨꯃꯥꯏꯅ ꯑꯩꯈꯣꯏꯕꯨ ꯂꯥꯟꯅ ꯈꯟꯕꯤꯒꯅꯨ ꯍꯥꯏꯇꯥꯔꯦ ꯑꯩ ꯋꯥꯈꯜ ꯅꯨꯡꯉꯥꯏꯇꯦ ꯑꯗꯨꯃꯥꯏꯅ ꯍꯥꯏꯔꯛꯄꯁꯦ
ꯅꯨꯄꯤ ꯊꯤꯔꯤꯕꯣꯅꯪ
ꯀ ꯀꯥꯏꯗꯩꯅꯣ ꯁꯤꯁꯇꯔ ꯑꯣꯟꯅꯔꯦꯝꯃꯦ ꯑꯩꯈꯣꯏꯗꯤ ꯁ꯭ꯇꯤꯜ ꯀꯩꯅꯣꯅꯦ ꯍꯥꯏꯇꯥꯥꯔꯦ ꯌꯪ ꯑꯣꯏꯔꯤ ꯑꯟꯃꯦꯔꯤꯠ ꯑꯣꯏꯔꯤ ꯍꯥꯏ ꯇꯥꯔꯦ ꯀꯗꯥꯏꯗꯒꯤꯅꯣ ꯁꯤꯁꯇꯔꯒꯤ ꯋꯥꯈꯟꯗꯣ ꯌꯥꯝꯅ ꯑ ꯌꯧꯈ꯭ꯔꯦ ꯄꯥꯜꯂꯔꯣꯏ ꯏꯆꯦ ꯀꯗꯧꯅꯤ
ꯀꯔꯤꯒꯤ
ꯅꯨꯄꯤ ꯂꯩꯇꯦ
ꯏꯁ ꯀꯔꯤꯒꯤ ꯂꯩꯇꯕ ꯅꯆꯤꯟ ꯊꯤꯒꯅꯨ
ꯑꯁꯦꯡꯕꯅꯦ ꯑꯥꯏ ꯑꯦꯝ ꯇꯦꯂꯤꯡ ꯗ ꯇ꯭ꯔꯨꯠ
ꯀꯔꯤꯒꯤꯅꯣ ꯍꯥꯏꯕ
ꯍꯥꯏꯗꯣꯛꯄ ꯌꯥꯗꯦꯍꯦ ꯁꯤꯁꯇꯔ ꯀꯩꯅꯣꯅꯦ ꯑꯩ ꯑꯩꯒꯤ ꯄꯥꯝꯖꯕꯗꯣ ꯑꯣ ꯍꯥꯏꯒꯦꯁꯦ ꯍꯥꯏꯒꯦꯁꯦ ꯑꯩꯒꯤ ꯄꯥꯝꯖꯕꯗꯣ
ꯑꯥꯎ
ꯒꯣꯠꯅ ꯄꯤꯔꯛꯇ꯭ꯔꯤꯕ ꯍꯧꯖꯤꯛ ꯊꯦꯡꯅꯍꯜꯂꯛꯇ꯭ꯔꯤ ꯍꯥꯏꯇꯥꯔꯦꯀꯣ ꯑꯗꯨꯅ ꯃꯥꯁꯨ ꯑꯣꯟ ꯗ ꯋꯦ ꯍꯥꯏꯇꯥꯔꯦ ꯑꯩꯁꯨ ꯑꯣꯟ ꯗ ꯋꯦ ꯍꯥꯏꯗꯅ ꯊꯦꯡꯅꯗ꯭ꯔꯤ ꯃꯥꯅꯦ ꯏꯁꯣꯔꯅ ꯄꯤꯕꯗꯤ ꯐꯥꯏꯌꯦ ꯃꯤꯅ ꯄꯤꯕ ꯑꯗꯨ ꯑꯩꯁꯨ ꯊꯤꯔꯤꯕꯅꯦ ꯑꯩꯅ ꯊꯤꯔꯤꯕꯗꯣ ꯐꯪꯗ꯭ꯔꯤ ꯍꯥꯏ ꯍꯧꯖꯤꯛꯐꯥꯎꯒꯤꯗꯤ ꯑꯩꯒ ꯆꯥꯅꯕꯗꯣꯀꯣ ꯂꯥꯏꯛ ꯃꯥꯏꯟꯗꯦꯠ ꯄꯤꯄꯜꯗꯣ ꯊꯦꯡꯅꯗ꯭ꯔꯤꯌꯦ
ꯖꯖꯥꯠ ꯅꯦꯍꯦ ꯅꯪꯁꯤꯁꯨ
ꯃꯥꯅꯤ ꯑꯗꯨꯗꯤ ꯁꯤꯁꯇꯔꯒꯤꯗꯤ ꯍꯁꯕꯦꯟ ꯃꯃꯤꯡ ꯀꯩ ꯀꯧꯒꯦ
ꯑꯥ
ꯁꯤꯁꯇꯔꯗꯤ ꯂꯤꯔꯕꯅꯤꯅꯕ ꯍꯁꯕꯦꯟ ꯂꯩꯔꯕꯅꯤꯅ ꯃꯃꯤꯡ ꯀꯩ ꯀꯧꯒꯦ
ꯑꯩ ꯑꯌꯨꯝ ꯄꯥꯟꯗꯔꯤꯌꯦ
ꯑꯣ ꯀꯩꯅꯣ ꯍꯥꯏꯁꯤꯕꯨ ꯍꯧꯖꯤꯛꯗ ꯁꯤꯁꯇꯔꯗꯤ ꯌꯥꯝ ꯂꯤꯔꯦꯅ ꯍꯥꯏꯒꯤ ꯗꯨꯗꯤ
ꯑꯔꯤꯕꯅꯦ ꯑꯩꯗꯤ ꯌꯨꯝ ꯄꯥꯟꯗ꯭ꯔꯦꯗ
ꯑꯣ ꯁꯤꯁꯇꯔꯗꯤ ꯀꯃꯥꯏꯅ ꯐꯪꯍꯧꯗ꯭ꯔꯤꯅꯣ
ꯁꯛ ꯊꯤꯕꯒꯤ
ꯑꯁ ꯑꯦ ꯀꯩꯅꫭ ꯍꯧꯖꯤꯛꯀꯥꯟꯗꯨꯕꯨ ꯊꯤꯕ ꯍꯥꯏꯕ ꯑꯃ ꯂꯩꯔꯤꯕꯅꯦ ꯃꯦꯀꯞ ꯇꯧꯁꯟꯗꯅ ꯈꯣꯠꯆꯟꯗꯅ ꯍꯧꯖꯤꯛꯀꯥꯟ ꯂꯣꯏ ꯐꯖꯟꯕ ꯌꯥꯔꯕꯅꯤ ꯁꯤ
ꯃꯦꯀꯞ ꯇꯧꯔꯁꯨꯅꯦ ꯑꯩꯗꯤ ꯐꯖꯗꯦꯕ ꯐꯖꯧ ꯌꯥꯗꯦꯕ
ꯑꯣ ꯐꯖꯕ ꯃꯥꯡꯈ꯭ꯔꯕ ꯑꯣꯏꯔꯦ ꯑꯣ ꯅꯣ ꯅꯣ
ꯃꯥꯡꯈ꯭ꯔꯦ ꯅꯪ ꯐꯥꯁꯤꯔꯥ ꯈꯪꯗꯦ ꯑꯩ
ꯑꯁ ꯀꯤꯖꯩꯍꯦ ꯑꯗꯨꯗꯤ ꯌꯥꯔꯣꯏ ꯑꯩꯈꯣꯏ ꯃꯥꯅ ꯑꯗꯨꯗꯤ
ꯀꯤꯔꯨꯅꯨ ꯍꯦ
ꯀꯤ ꯑꯁꯦꯡꯒꯤꯅꯤ ꯌꯥꯗꯦꯍꯦ ꯀꯥꯏꯗꯩꯅꯣ
ꯌꯥꯕꯤꯌꯣ
ꯌꯥꯔꯔꯣꯏ ꯍꯧꯖꯤꯛꯀꯥꯟ ꯑꯩꯈꯣꯏ ꯃꯥꯅ ꯌꯥꯗ꯭ꯔꯦ ꯑꯩꯈꯣꯏ ꯃꯥꯅ ꯑꯃ ꯁꯦꯝꯕꯤꯔꯒꯦꯅ ꯍꯥꯏꯌꯦ
ꯁꯤ ꯌꯥꯝ ꯍꯔꯥꯎꯋꯦ ꯀꯤꯕꯨ ꯀꯤ ꯁꯜꯂꯛꯑꯦꯀꯣ
ꯅꯪꯒ ꯋꯥꯔꯤ ꯁꯥꯟꯅꯕꯁꯦ ꯌꯥꯝ ꯍꯔꯥꯎꯋꯦꯅꯦ
ꯍꯔꯥꯎꯋꯦ ꯌꯥꯝ ꯍꯔꯥꯎꯒꯅꯨꯍꯦ ꯑꯃꯨꯛ ꯅꯪ ꯀꯥꯞꯊꯣꯔꯛꯇꯅ ꯍꯔꯥꯎ ꯌꯥꯝ ꯍꯔꯥꯎꯔꯗꯤ ꯑꯃꯨꯛ ꯀꯞꯀꯜꯂꯦ ꯍꯥꯏꯕꯅꯤ
ꯁꯨꯡ ꯀꯞ ꯀꯞꯂꫭꯏ ꯑꯩꯗꯤ
ꯑꯣ ꯀꯞꯇꯕ ꯑꯣ ꯀꯞꯄ ꯍꯣꯏ ꯑꯗꯨꯕꯨꯗꯤ ꯂꯤꯔꯕꯔꯕꯅꯤꯅ ꯀꯞꯄ ꯍꯩꯔꯝꯃꯔꯣꯏ ꯈꯪꯉꯦ
ꯑꯩꯁꯦ ꯑꯁꯦꯡꯕꯒꯤ ꯑꯍꯟ ꯃꯥꯟꯕ꯭ꯔꯅꯦ
ꯑꯁ ꯌꯥꯝ ꯊꯤ ꯃꯥꯜꯂꯤꯅ ꯀꯥꯏꯗꯅꯣ ꯑꯩꯒ ꯌꯦꯡꯅꯕꯗꯗꯤ
ꯏꯁ ꯌꯥꯔꯦꯍꯦ ꯍꯥꯏꯖꯤꯟꯂꫭ
ꯑꯦ ꯑꯩ ꯑꯣꯏꯗꯕ ꯉꯥꯡꯗꯦ
ꯑꯩꯁ ꯑꯣꯏꯗꯕ ꯉꯥꯡꯗꯦ ꯀꯥꯏꯅ
ꯑꯩ ꯉꯥꯡꯗꯦ ꯉꯥꯡꯗꯦ ꯑꯣꯏꯗꯕ ꯉꯥꯡꯗꯦ ꯑꯥꯏ ꯑꯦꯝ ꯖꯁ ꯇꯦꯂꯤꯡ ꯗ ꯇ꯭ꯔꯨꯠ ꯍꯥꯏꯇꯥꯔꯦꯀꯣ ꯑꯩ ꯑꯣꯏ ꯀꯔꯤꯝ ꯈꯪꯖꯗꯦ
ꯎꯝ ꯅꯪꯒꯤ ꯆꯍꯤ ꯍꯥꯏꯔꯛ ꯑꫭꯅꯦ ꯑꯗꯨꯗꯤ
ꯆꯍꯤ ꯍꯥꯏꯕ ꯌꯥꯗꯦ ꯃꯤ ꯁꯤꯁꯇꯔ ꯅꯪꯕꯨ
ꯌꯥꯏ ꯍꯦ ꯀꯩꯅꯣ ꯅꯪꯁꯨ
ꯌꯥꯏꯌꯦ ꯌꯥꯏꯌꯦ
ꯑꯦ ꯍꯥꯏꯔꯔꯣꯏ ꯁꯤꯇꯔ ꯑꯩ ꯇꯜꯂꯦ ꯀꯤꯖꯩ ꯅꯤꯌꯣꯝ ꯍꯥꯏꯕ ꯑꯃꯁꯨ ꯂꯩꯕꯅꯤꯅ ꯀꯤꯖꯩ
ꯏꯁ ꯅꯤꯌꯣꯝ ꯌꯥꯝ ꯈꯪꯉꯤꯀꯣ
ꯅꯤꯌꯣꯝ ꯈꯪꯕꯁꯨ ꯃꯊꯧ ꯇꯥꯔꯛꯦ ꯁꯨꯝ ꯀꯥꯟꯗꯗꯤ
ꯎꯝ ꯌꯥꯏꯌꯦ ꯏꯁꯩ ꯁꯛꯂꯛꯑꯁꯨ ꯑꯗꯨꯝ ꯌꯥꯏꯌꯦ
ꯎꯝ ꯅꯪ ꯁꯛꯑꫭ ꯑꯩ ꯇꯥꯕꯤꯒꯦ
ꯏꯁꯩ ꯁꯛꯂꯛꯄꯗ ꯑꯩ ꯀꯩꯁꯨ ꯍꯥꯏꯖꯔꯣꯏ ꯑꯗꯨꯝ ꯉꯪꯕꯤꯔꯛꯎ ꯑꯄꯥꯝꯕ ꯑꯗꯨꯝ ꯇꯥꯖꯒꯦ ꯍꯥꯏꯒꯨꯝꯅ ꯁꯤꯁꯇꯔ ꯏꯁꯩ ꯐꯖꯅ ꯁꯛꯊꯔꯛꯎꯅꯦ
ꯍꯩꯇꯦꯅꯦ ꯅꯪ ꯁꯤꯕꯨ ꯀꯩꯅꯣ
ꯑꯩ ꯌꯦꯗꯤꯑꯣꯅꯤ ꯍꯥꯏꯗꯦꯌꯦ ꯁꯤꯁꯇꯔ ꯀꯩꯅꯣ ꯏꯁꯩ ꯁꯛꯎ ꯁꯤꯁꯇꯔꯅꯒ ꯁꯟꯗꯦꯗꯒ ꯁꯛꯄꯗꯣ ꯑꯩꯈꯣꯏꯁꯨ ꯇꯥꯕ ꯌꯥꯏꯅ
ꯢꯁ ꯀꯤꯁꯤꯜꯂꯛꯑꯦꯍꯦ ꯅꯪꯒꯤꯁꯨ
ꯀꯩꯅꯣ ꯍꯥꯏꯁꯤꯕꯨ ꯏꯁꯩ ꯁꯛꯄꯗꯕꯨ ꯀꯤꯅꯤꯡꯉꯥꯏ ꯌꯥꯎꯕ꯭ꯔꯅꯦ
ꯑꯝ ꯅꯪ ꯌꯥꯝ ꯀꯤꯌꯦ ꯑꯩ
ꯀꯤꯌꯦ
ꯌꯥꯝ ꯀꯤꯕ ꯖꯥꯠꯅꯤ
ꯀꯤꯕ ꯁꯥꯅꯤ ꯀꯤꯔꯨꯅꯨ ꯀꯤꯔꯨꯅꯨ ꯑꯀꯤꯕ ꯀꯩꯝꯇ ꯌꯥꯎꯗꯦ ꯁꯤꯗ ꯑꯀꯤꯕ ꯀꯔꯤꯝꯇ ꯌꯥꯎꯗꯦ
ꯌꯥꯝ ꯍꯔꯥꯎꯋꯤ ꯀꯣ ꯁꯤꯁꯇꯔꯁꯦ ꯅꯣꯡ ꯇꯥꯕꯩꯔ ꯀꯩꯅꯣ ꯀꯔꯤꯒꯤꯔ ꯑꯗꯨꯗꯤ
ꯏꯁꯤꯡꯅꯦ ꯏꯁꯤꯡ ꯀꯅꯥꯅꯣ ꯀꯔꯤꯅꯣ ꯍꯪꯂꯛꯄ ꯅꯪꯕꯨ ꯅꯠꯇꯦ
ꯑꯣ ꯑꯩꯗꯤ ꯑꯩꯉꯣꯟꯗ ꯑꯣꯏꯔꯕ ꯁꯤꯅꯤ ꯑꯩꯉꯣꯟꯗ ꯍꯦꯛꯇ ꯍꯥꯏꯒꯟꯕꯗꯨꯗ
ꯢꯁ ꯀꯣꯏꯕ ꯂꯥꯛꯑꯣ ꯑꯩꯈꯣꯏꯔꯣꯝꯗ ꯀꯔꯤ ꯍꯩꯅꯧ ꯄꯤꯒꯦ
ꯍꯩꯅꯧ ꯄꯤꯒꯦ ꯍꯩꯅꯧꯗꯤ ꯆꯥꯅꯤꯡꯗꯦꯗ ꯁꯤꯁꯇꯔ ꯄꯣꯛ ꯄꯤꯖꯒꯦ ꯀꯥꯏ ꯍꯥꯏꯔꯛꯇꯧꯒ ꯃꯥꯜꯂꯒ ꯇꯜꯂꯦꯗ
ꯑꯣꯛ ꯄꯤꯒꯦ ꯑꯗꯨꯗꯤ ꯑꯣꯛ ꯄꯤꯖꯒꯦ
ꯑꯥ ꯑꯗꯨꯃꯥꯏꯅ ꯍꯥꯏꯌꯣ ꯑꯗꯨꯗꯤ ꯌꯥꯏꯌꯦ ꯍꯩꯅꯧꯗꯤ ꯑꯩꯈꯣꯏꯁꯨ ꯆꯥꯕꯅꯤꯅ ꯌꯥꯏꯌꯦ ꯌꯥꯏꯌꯦ ꯑꯗꯨꯗꯤ ꯌꯥꯝ ꯊꯤ ꯌꯥꯏ ꯍꯌꯦꯡ ꯍꯦꯛꯇ ꯂꯥꯛꯀꯦ ꯑꯗꯨꯗꯤ
ꯍꯧꯖꯤꯛꯁꯨ ꯂꯥꯛꯄ ꯌꯥꯏꯅꯦ
ꯍꯧꯖꯤꯛꯇꯤ ꯍꯦꯂꯤꯀꯣꯞꯇꯔ ꯐꯪꯗꯧ ꯃꯥꯟꯗ꯭ꯔꯦ ꯉꯁꯤꯒꯤ ꯕꯨꯛꯀꯤꯡ ꯑꯋꯥꯔ ꯂꯣꯏꯔꯝꯃꯅꯤꯌꯦ
ꯂꯣꯏꯔꯝꯈꯤꯔꯣꯏꯗ ꯄꯥꯏꯔꯒ ꯂꯥꯛꯑꯣ ꯅꯪ
ꯂꯥꯛꯑꯒꯦ ꯂꯥꯛꯑꯒꯦ ꯍꯦꯛꯇ ꯁꯤꯁꯇꯔꯅ ꯁꯦꯝꯕꯤꯔꯝꯃꯣ ꯑꯩ ꯑꯗꯨꯝ ꯂꯥꯛꯆꯔꯒꯦ ꯃꯐꯝꯗꯣ ꯂꯣꯀꯦ ꯁꯦꯟꯃꯤꯗ ꯂꯣꯀꯦꯁꯟ ꯇꯧꯔꯣ ꯌꯥꯔꯦ
ꯑꯦ ꯀꯩꯅꯣꯝ ꯍꯪꯒꯦ ꯁꯤꯁꯇꯔ ꯑꯗꯨꯗꯤ ꯀꯩꯅꯣꯝ ꯍꯪꯒꯦ ꯀꯩꯅꯣꯝ ꯍꯪꯒꯦ
ꯑꯥ
ꯀꯩꯅꯣ ꯍꯪꯒꯦꯅꯦ ꯑꯔꯨꯕ ꯋꯥ ꯑꯃ ꯍꯪꯒꯦꯅꯦ
ꯀꯔꯤꯅꯣ
ꯑ ꯀꯩꯁꯨꯕꯨꯗꯤ ꯅꯠꯇꯦ ꯑꯗꯣ ꯁꯤꯁꯇꯔꯗꯤ ꯄꯣꯛ ꯅꯣꯡ ꯊꯣꯡꯕ ꯍꯩꯕ꯭ꯔꯣ ꯌꯥꯝ ꯊꯨ ꯌꯥꯝ ꯍꯥꯎꯅ ꯊꯣꯡꯕ ꯍꯥꯏꯕꯅꯤꯀꯣ
ꯈꯪꯗꯦꯗ ꯑꯗꯨꯒꯨꯝꯕꯗꯤ ꯑꯩ ꯄꯨꯟꯁꯤꯒꯤ ꯊꯣꯛꯂꯛꯇ꯭ꯔꯤ
ꯀꯩ